ꯂꯣ
ꯑ ꯍꯜꯂꯣ ꯑꯣ ꯇꯕ꯭ꯔꯣ
ꯇꯥꯏ
ꯑꯣ ꯀꯩꯗꯧꯔꯤꯅꯣ
ꯁꯨꯝꯅ ꯑꯦꯔꯤꯌꯥꯗ ꯉꯕꯤ
ꯑꯩꯁꯨ ꯑꯩ ꯀꯔꯤꯁꯨ ꯇꯧꯅꯤꯡꯉꯥꯏ ꯂꯩꯇꯦ ꯑꯗꯨꯝ ꯂꯩꯔꯤ ꯄꯣꯊꯥꯔꯤ
ꯀꯋꯥ ꯍꯥꯏꯒ ꯅꯣ ꯅꯪꯒꯤꯦ
ꯀꯩꯁꯥꯡꯁꯥꯒ
ꯑꯩ ꯉꯁꯤ ꯇꯤꯟꯊꯤ ꯏꯁ ꯇꯑꯦꯗ ꯅꯪꯗꯤ
ꯑꯣ ꯑꯩ ꯀꯪꯁꯣꯣꯏꯁꯥꯏ
ꯄꯪꯁꯨꯣꯏ ꯆꯦ
ꯍꯣꯏ ꯀꯥꯡꯁꯣꯏ ꯁꯥꯏ ꯍꯥꯎꯇꯦꯗ ꯇꯤꯟ ꯐꯤꯖꯅ ꯍꯦꯜꯂꯦꯗ
ꯑꯁ ꯍꯥꯎ ꯍꯟꯗ꯭ꯔꯦꯗ ꯍꯥꯎꯕ꯭ꯔꯥ ꯍꯥꯎꯗꯕ꯭ꯔꯥ
ꯀꯩ ꯍꯣꯠꯅꯔꯒ ꯂꯩꯕ꯭ꯔꯣ
ꯑꯩꯗꯤ ꯀꯣꯂꯦꯖ ꯀꯥꯔꯒ ꯂꯩꯌꯦꯦ
ꯐꯩ ꯐꯩ ꯀꯔꯤ ꯁꯕꯖꯦꯛ ꯂꯧꯕ
ꯑꯩ ꯏꯀꯣꯅꯣꯃꯤꯛꯁ
ꯎꯝ ꯀꯔꯤ ꯀꯣꯂꯦꯖ꯭ꯔꯣ ꯑꯩ ꯇꯝꯕ ꯂꯣꯏꯔꯦꯗ ꯂꯥꯏꯔꯤꯛ
ꯑꯣ ꯏꯝꯐꯥꯜꯗ ꯂꯩꯕ꯭ꯔꯣ ꯑꯗꯨꯝ
ꯎꯝ ꯂꯥꯏꯔꯤꯛ ꯇꯝꯕ ꯂꯣꯏꯔꯦ
ꯀꯥꯏꯗ ꯂꯩꯕ꯭ꯔꯣ ꯍꯧꯖꯤꯛꯇꯤ
ꯀꯔꯤ ꯀꯔꯤꯔ ꯑꯗꯨꯝ ꯍꯣꯠꯅꯍꯟꯒ ꯂꯩ
ꯍꯥꯏꯗꯤ ꯀꯥꯏꯗ ꯂꯩꯕ꯭ꯔꯣ ꯍꯥꯏꯕ ꯏꯝꯐꯥꯜꯗꯔ ꯅꯠꯇ꯭ꯔꯒꯅ
ꯑ ꯑꯩ ꯑꯗꯨꯒꯨꯝꯕꯪ ꯍꯥꯏꯒꯨꯅꯨ ꯍꯌꯦ ꯌꯥꯗ ꯌꯥꯏꯌꯦ ꯍꯣꯏ ꯃꯐꯝꯁꯦ ꯑꯗꯨ ꯀ꯭ꯔꯤ ꯁꯦꯃꯦꯁꯇꯔ ꯑ ꯈ꯭ꯔꯤꯁꯃꯁꯇꯔꯣ
ꯑꯩꯁꯦ ꯍꯟꯗꯛ ꯊꯥꯔꯠ ꯁꯦꯝ ꯀꯥꯗꯔꯦ
ꯑꯗꯨꯗꯤ ꯖꯨꯅꯤꯌꯔꯅꯤꯅꯦ
ꯍꯣꯏꯅꯦ ꯍꯣꯏꯅꯦ
ꯖꯨꯅꯤꯌꯔ ꯑꯣꯏ ꯂꯩꯔꯦ ꯐꯖꯅ ꯇꯝꯃꯨ ꯏꯀꯣꯅꯣꯃꯤꯛꯁꯨ ꯐꯕꯅꯤꯗ ꯏꯀꯣꯅꯣꯃꯤꯛꯁꯇ ꯄꯥꯝꯃꯦ ꯑꯩꯗꯤ ꯂꯨꯗꯤ ꯂꯨꯕꯅꯦ ꯍꯥ
ꯐꯥꯕꯒꯤ ꯂꯥꯛꯕꯅꯦꯕ
ꯑꯦ ꯂꯨꯕꯗꯤ ꯈꯔ ꯌꯥꯎꯕꯅꯤꯀꯣ ꯃꯥꯒꯤ ꯇꯔꯝ ꯃꯌꯥꯝꯗꯣ ꯍꯣꯏ ꯂꯨꯕꯅꯤ ꯑꯗꯨꯝ ꯌꯥꯝ ꯀꯥꯎꯒꯟꯕꯅꯦ
ꯎꯝ ꯌꯥꯝ ꯀꯧꯉꯥꯟꯕꯅꯦ
ꯀꯥꯎꯒꯟꯕꯗ ꯃꯥꯒꯤ ꯇꯞ ꯃꯌꯥꯝꯗꯣ ꯇꯝꯌꯥꯝ ꯃꯣꯏ ꯇꯦꯛꯅꯤꯀꯦꯜ ꯇꯝ ꯍꯥꯏꯗꯣꯏꯔꯥ ꯏꯀꯣꯅꯣꯃꯤꯛꯁꯀꯤ ꯇꯥꯝ ꯌꯥꯝ ꯀꯔꯤ ꯀꯔꯤ ꯀꯥꯔꯟꯁꯤꯒ ꯍꯥꯏꯕ꯭ꯔꯣ ꯄꯥꯎꯈ꯭ꯔꯦꯅꯦ ꯑꯩꯁꯨ ꯄꯥꯔꯝꯃꯦ ꯐꯖꯅ ꯄꯥꯔꯝꯃꯦ ꯏꯀꯣꯅꯣꯃꯤꯛꯁꯦ
ꯀꯃꯦ ꯑꯁ ꯌꯥꯝꯃꯟꯕꯒꯤꯀꯣ
ꯎꯝ
ꯏꯀꯣꯅꯣꯃꯤꯁꯇ ꯑꯁ ꯈꯪꯗ꯭ꯔꯦꯅꯦ ꯑꯁ ꯃꯊꯥꯗꯤ ꯌꯥꯝ ꯁꯥꯏꯅꯦ
ꯍꯣꯏ ꯌꯥꯝ ꯀꯥꯎꯒꯟꯕꯅꯦ ꯑꯗꯨꯒ ꯃꯥꯒꯤ ꯔꯦꯠ ꯃꯌꯥꯝꯗꯣ ꯕꯦꯡ ꯭ꯔꯦꯠ ꯀꯔꯤꯈ꯭ꯔꯃꯦꯗ ꯁꯣꯏ ꯌꯥꯝ ꯌꯥꯝ ꯀꯥꯎ ꯋꯥꯟ ꯃꯅꯤꯅꯦ
ꯍꯣꯏ
ꯑꯣ ꯀꯔꯤ ꯀꯣꯂꯦꯖꯁꯦ ꯊꯝꯒꯦ
ꯑꯩ ꯖꯤ ꯑꯦꯝ ꯀꯔꯁꯦ ꯇꯝꯃꯦ
ꯐꯔ ꯐꯔ ꯍꯧꯖꯤꯅ ꯇꯃꯣ
ꯑꯁꯤꯒꯤꯁꯦ ꯕ꯭ꯔꯣ ꯀꯩꯅꯣ ꯑꯗꯨꯝ ꯀꯣꯜ ꯄꯥꯏꯔꯒ ꯊꯝꯖꯔ ꯑꯗꯨꯗ
ꯍꯥ
ꯑꯗꯨꯝ ꯑꯁꯤ ꯍꯥꯏꯗꯤ ꯑꯩꯈꯣꯏ ꯑꯅꯤ ꯍꯧꯖꯤꯛ ꯇꯧꯕꯒꯨꯝ ꯑꯗꯨꯝ ꯇꯧꯔꯒ ꯂꯩꯔꯗꯣꯏꯔꯕ
ꯑꯥꯡ
ꯅꯠꯇꯦ ꯑꯁꯤꯒꯤꯗꯤ ꯍꯥꯏꯗꯤ ꯑꯁꯤꯒꯤ ꯑꯦꯞꯁꯦ
ꯍꯣꯏ
ꯄꯩꯁꯥ ꯇꯥꯟꯕꯁꯦ
ꯎꯝ
ꯑꯗꯨꯝ ꯀꯣꯜꯁꯦ ꯇꯧꯔꯒ ꯂꯩꯔꯗꯣꯏꯕ
ꯌꯦꯟꯅꯠꯇꯦ
ꯇꯧꯔꯔꯣꯏꯗ꯭ꯔꯕ
ꯑꯩꯔꯣ
ꯅꯠꯇ
ꯍ ꯑꯁꯤ ꯀꯩꯅꯣꯅꯤ ꯔꯤꯚ ꯂꯩꯕꯅꯤ
ꯑꯣ
ꯎꯝ ꯂꯤꯃꯤꯠ ꯂꯩꯕꯅꯤ ꯑꯗꯨ ꯀꯩꯅꯣ ꯇꯧꯕ ꯇꯥꯔꯦ
ꯇꯨꯃꯤꯟꯅ ꯑꯗꯨꯝ ꯂꯩꯔꯁꯨ ꯌꯥꯕ꯭ꯔꯣ
ꯍꯌꯥꯗꯤ ꯎꯝ ꯎꯝ ꯑꯗꯨꯝ ꯎꯝ ꯑꯗꯨ ꯋꯥꯔꯤ ꯁꯥꯕꯁꯦ ꯋꯥꯔꯤ ꯁꯥꯕꯗ ꯑꯗꯨꯝ ꯂꯥꯛꯀꯗꯣꯏꯅꯤ
ꯍꯥꯏꯗꯤ ꯋꯥꯔꯤ ꯁꯥꯕꯗ ꯂꯣꯀꯦꯁꯟꯒꯨꯝꯕ ꯍꯥꯏꯕ ꯌꯥꯗꯦꯀꯣ
ꯍꯣꯏ ꯍꯣꯏ
ꯑꯗꯨꯒ
ꯎꯝ ꯃꯤꯒꯥꯥ ꯑꯦꯣꯒꯥ ꯀꯅꯥꯔꯣ ꯁꯤꯗ ꯀꯩꯅꯣ ꯇꯧꯕꯁꯦ ꯑꯍꯝ ꯑ ꯇꯥꯕ꯭ꯔꯣ
ꯑ ꯇꯥꯏꯌꯦ
ꯑꯣ ꯁꯥꯕ꯭ꯔꯣ ꯉꯁꯤ
ꯐꯥꯏꯗ
ꯎꯝ ꯑꯆꯥ ꯍꯣꯏ
ꯁꯃꯟꯕꯒꯤ ꯑꯁ
ꯁꯥꯃꯟꯕꯒꯤ ꯑꯣꯏ ꯂꯥꯏꯕ ꯌꯥꯗꯦ
ꯍꯣꯏ ꯂ ꯋꯥꯟꯁꯤ
ꯎꯝ ꯐꯖꯅ ꯁꯥꯏ ꯁꯥ ꯑꯥ ꯁꯥꯕ ꯍꯧꯨꯔꯕꯅꯤꯅ ꯆꯥꯛ ꯆꯥꯕꯁꯨ ꯌꯥꯗꯕ
ꯍꯣꯏ ꯌꯥꯗ꯭ꯔꯦꯅꯦ ꯑꯁ ꯎꯝ ꯁꯥꯍꯜꯂꯗꯤꯀꯣ ꯆꯥꯛꯁꯦ ꯆꯥꯐꯝ ꯈꯪꯗ꯭ꯔꯦꯕ
ꯍꯣꯏ
ꯆꯥꯅꯤꯡꯕꯁꯨ ꯐꯥꯎꯗꯕꯅꯦ ꯎꯝ ꯆꯥꯅꯤꯡꯕꯁꯨ ꯐꯥꯎꯗꯦ
ꯆꯥꯅꯤꯡꯕ ꯐꯥꯎꯗꯦ ꯑꯩꯗꯤ ꯏꯊꯟꯗ ꯂꯩꯕꯒ ꯑꯁ ꯁꯥ ꯀ ꯁꯕ ꯅꯨꯡꯉꯥꯏꯇꯦꯗ
ꯍꯥꯏꯁꯨ ꯎꯝ ꯑꯣ ꯅꯪ ꯁꯊ ꯂꯩꯕ꯭ꯔꯥ ꯑꯩ ꯏꯊ ꯁꯤ ꯂꯩꯇꯦꯗ ꯍꯣꯁꯇꯦꯜ ꯂꯩꯕꯅꯤꯅ ꯀꯣ
ꯎꯝ ꯑꯣ ꯍꯣ ꯍ ꯐ ꯂꯥꯏꯔꯤꯛ ꯐꯖꯅ ꯊꯝꯃꯣ ꯑꯗꯨꯒ
ꯇꯔ ꯀꯃꯤꯁ ꯅ ꯍꯣꯏ ꯂꯧꯕꯅꯦ ꯑꯩ ꯑꯦꯝ ꯕꯤ ꯑꯦ ꯑꯃꯨꯛ ꯃꯈꯥ
ꯑꯣ ꯑꯦꯝꯕꯤ ꯑꯦ
ꯑꯥ
ꯐ ꯍꯣꯏ ꯑꯦꯦꯝ ꯤ ꯑꯦ
ꯂꯣꯏꯔꯒ ꯀꯩꯅꯣꯁꯨ ꯇꯧꯕ ꯌꯥꯏꯌꯦ ꯕꯦꯡ ꯌꯥꯏꯌꯦ ꯕꯤꯖꯤꯅꯦꯁ ꯀꯣ
ꯎꯝ
ꯌꯥꯝ ꯋꯥꯔꯅꯦ
ꯍꯣꯏ ꯍꯣꯏ ꯇꯧꯒꯗꯕꯅꯤꯀꯣ ꯑ ꯐꯖꯅ ꯍꯣꯟꯅꯕ ꯂꯩ ꯄꯩꯌꯥꯗ
ꯑꯗꯨꯅꯤ ꯑꯩꯈꯣꯏꯁꯦ ꯐꯖꯅ
ꯀꯟꯅ ꯍꯣꯠꯅꯒꯗꯕꯅꯤ ꯑꯩ ꯑꯩꯁꯨ ꯑꯩꯁꯦ ꯀꯝꯄꯤꯇꯤꯇꯤꯞ ꯑꯦꯛꯖꯥꯝ ꯊꯥꯔꯛ ꯂꯩꯕꯅꯦ ꯊꯥꯕꯁꯦ
ꯑꯣꯖꯥꯔꯤꯁꯨ ꯍꯣꯅꯥꯕꯥ
ꯀꯟꯅ ꯍꯣꯠꯅꯒꯗꯕꯅꯦ ꯄꯥꯎ
ꯍ ꯂꯥꯛꯒꯗꯕꯅꯦ ꯍꯣꯏ
ꯎꯝ ꯄꯤꯁꯤꯁꯨꯨꯀ ꯎꯝ
ꯁꯤꯛꯁꯇꯤ ꯑꯕꯞ ꯆꯠꯅꯕ ꯑꯦꯠꯂꯤꯁ ꯐꯥꯔꯁꯁꯦ
ꯎꯝ ꯐꯥꯔꯁ
ꯐꯥꯔꯁ ꯀ꯭ꯂꯥꯁ ꯌꯥꯎꯅꯕ
ꯍꯦ ꯍ ꯑꯣ ꯍꯣꯁꯇꯦꯜꯗ ꯂꯩ ꯍꯥꯏꯕ꯭ꯔꯥ
ꯍ ꯍꯣꯁꯇꯇꯥ ꯂꯩ
ꯑꯣ ꯐꯔ ꯍꯣꯁꯇꯦꯜꯒꯤ ꯐꯤꯁꯗꯤ ꯀꯌꯥ
ꯇꯨ ꯊꯥꯎꯖꯟ ꯁꯤꯛꯁ
ꯑꯗꯨ ꯈꯛꯇꯔꯥ
ꯍꯣꯏ
ꯑꯣ ꯀꯩꯅꯣꯝꯗ ꯃꯥꯜꯂꯦ ꯇ꯭ꯔꯥꯏꯕꯦꯜꯒꯤ
ꯇ꯭ꯔꯥꯏꯕꯔꯒꯤꯅ ꯆꯤ ꯇ ꯀꯣꯂꯦꯁꯀꯤꯅꯦ
ꯑ ꯑꯣ ꯌꯥꯝꯗꯤꯅꯦ ꯑꯗꯨꯗꯤ
ꯑꯗꯨꯝ ꯍꯥꯏꯗꯤ ꯑꯩꯈꯣꯏꯅ ꯉꯝꯕ ꯆꯥꯡꯗꯀꯣ
ꯎꯝ
ꯌꯥꯑꯒ
ꯍꯣꯏ ꯑꯣ ꯀ꯭ꯂꯥꯁ ꯑꯦꯂꯕꯦꯟ ꯇꯨꯋꯦꯜꯗꯤ ꯀꯗꯥꯏ ꯇꯝꯕ
ꯀ꯭ꯂꯥꯁ ꯏꯂꯚꯦꯟ ꯇꯨꯌꯦꯦꯜꯐꯀꯤ ꯇꯃꯦꯟ ꯃ ꯇꯝꯕ
ꯍ ꯑꯦꯀꯥꯎꯟꯇꯦꯟꯁꯤ ꯂꯧꯕ꯭ꯔꯥ
ꯍꯥꯥ
ꯑꯦꯀꯥꯎꯟ
ꯀꯟꯧꯕ꯭ꯔ ꯑꯦꯀꯥꯎꯟꯇꯦꯟꯁꯤ ꯍꯣꯏ ꯍꯧꯖꯤꯛꯇꯤ ꯆꯪ ꯂꯧꯧꯗ꯭ꯔꯤꯗ ꯍꯧꯖꯤꯛꯇꯤ
ꯑꯣ ꯅꯣꯏ ꯍꯧꯖꯤꯛꯀꯥꯟꯁꯦ ꯁꯕꯖꯦꯛ ꯑꯃꯈꯛꯇꯪꯗꯪꯅꯤꯀꯣ ꯆꯨꯁ ꯇꯧꯕꯁꯦ
ꯦꯣꯏ ꯑꯩꯈꯣꯏ ꯃꯇꯝꯗ ꯁꯨꯃꯥꯏꯅ ꯇꯧꯗꯦ ꯁꯕꯖꯦꯛ ꯑꯣꯅꯔꯁ ꯑꯃ ꯆꯨꯁ ꯇꯧꯒꯅꯤ ꯑꯗꯨꯒ ꯖꯦꯅꯔꯦꯜ ꯁꯕꯖꯦꯛ ꯑꯅꯤ ꯌꯥꯎꯒꯅꯤ ꯑꯣ ꯑꯣ ꯍꯧꯖꯤꯛꯇꯤ ꯌꯥꯝꯃꯦꯗ ꯁꯕꯖꯦꯛꯁꯦ ꯑꯃꯛ
ꯎꯝ
ꯃꯦꯠꯁ ꯊꯣꯛꯑꯦ ꯑꯁ ꯃꯈꯟ ꯃꯈꯜ ꯑꯗꯨꯝ ꯊꯣꯛꯄꯤꯅꯦ ꯋꯥ ꯃꯦ ꯑꯁꯤꯁꯨ
ꯍ ꯌꯥꯝ ꯂꯨꯕꯅꯦ ꯃꯦꯁ ꯑꯩ ꯑꯩꯁꯦ ꯃꯦꯁ ꯈꯔ ꯁꯣꯟꯕ
ꯎ ꯑꯗꯨꯒꯕꯨꯅꯦ ꯀꯣꯇ ꯑꯦꯛꯖꯝꯅ ꯈꯔ ꯂꯨꯕ ꯎ
ꯃꯦꯁꯥꯏꯕ꯭ꯔꯥ ꯅꯪꯗꯤ
ꯎꯝ ꯈꯣꯂꯗꯤ ꯑꯗꯨꯝ ꯍꯩꯕꯅꯤꯗ ꯍꯠꯇꯗꯤ ꯍꯥꯏ ꯀꯦ ꯃꯁꯨ ꯍꯥꯏꯩꯒꯗꯕꯅꯦ
ꯃꯦ ꯍꯩꯇ꯭ꯔꯗꯤ ꯃꯤ ꯑꯣꯏ ꯌꯥꯗ꯭ꯔꯦ ꯍ ꯎ ꯍꯣꯁꯇꯦꯜꯗ ꯂꯩ ꯍꯥꯏꯕꯀꯣ ꯑꯣ ꯑꯦꯟꯁꯥꯡꯗꯤ ꯍꯥꯎꯕ꯭ꯔꯣ
ꯍꯪ ꯆ ꯍꯥꯎꯕ ꯃꯤꯂꯦ ꯍꯥꯎꯗꯨꯕ ꯃꯤꯂꯦ
ꯑꯣ ꯍꯧꯥꯎꯔꯃꯅꯤꯗ
ꯐ꯭ꯔꯤ ꯐ꯭ꯔꯤ
ꯉꯔꯥꯡ ꯏꯚꯅꯤꯡꯗꯤ ꯀꯔꯤ ꯊꯣꯡꯕꯤ ꯌꯥꯏ
ꯉꯔꯥꯡ ꯏꯚꯤꯅꯤꯡꯗꯤ ꯑꯩ ꯉꯁꯤꯗꯒꯤ ꯍꯣꯁꯇꯦꯜ ꯍꯜꯂꯛꯄꯗ ꯉꯥꯏꯔꯤꯕ꯭ꯔꯣ
ꯑꯣ ꯌꯨꯝꯗꯒꯤ ꯂꯥꯛꯄꯀꯣ
ꯍꯣꯏ ꯌꯨꯝꯗꯒꯤ
ꯎꯝ ꯐꯥꯏ ꯑꯗꯨꯒ ꯃꯁꯤ ꯀ꯭ꯂꯥꯁ ꯆꯞꯄ꯭ꯔꯣ
ꯀ꯭ꯂꯥꯁ ꯊꯔꯠꯇꯨꯗ ꯑꯁ ꯌꯨꯝꯗꯒꯤ ꯂꯥꯛꯄꯅꯤꯅ ꯈꯔ ꯊꯦꯡꯈ꯭ꯔꯦꯕ
ꯑꯣ ꯑꯁ ꯀꯣꯂꯦꯖ ꯀꯥꯕꯁꯤꯁꯨ ꯋꯥꯗꯤ ꯋꯥꯕꯅꯤꯀꯣ ꯆꯍꯤ ꯃꯔꯤ ꯇꯥ ꯎꯝ ꯆꯍꯤ ꯃꯔꯤ ꯇꯝꯒꯗꯕꯗꯣ
ꯑꯩꯈꯣꯏ ꯃꯇꯝꯁꯤꯗꯤ ꯆꯍꯤ ꯑꯍꯨꯝ ꯈꯛꯇꯅꯦ ꯃꯥꯁꯇꯔ ꯇ ꯍꯥꯏꯗꯤ ꯁꯍꯤ ꯑꯅꯤ ꯍꯧꯖꯤꯛꯅ ꯃꯥꯁꯇꯔ ꯇꯝꯒꯦ ꯍꯥꯏꯕꯗꯤ ꯆꯍꯤ ꯑꯃ ꯀꯣ ꯑꯗꯨꯒ ꯒ꯭ꯔꯦꯖꯨꯑꯦꯁꯟ ꯈꯛꯇꯪ ꯇ